ꯍꯜꯂꯣ
ꯍꯜꯂꯣ
ꯀꯩꯗꯧꯔꯤꯅꯣ ꯕꯦꯕꯤ ꯒꯥꯔꯜ
ꯀꯅꯥꯅꯣ
ꯑꯩꯁꯦ ꯅꯪꯒꯤ ꯅꯨꯄꯥꯅꯤꯅꯦ꯫ ꯀꯩꯃꯤꯟꯇꯟ ꯁꯅꯕ ꯆꯠꯀꯗ꯭ꯔꯣ
ꯆꯠꯇ꯭ꯔꯦ
ꯀꯔꯤꯒꯤ
ꯆꯠꯅꯤꯡꯇꯦ꯫
ꯆꯠꯂꯔꯦ ꯑꯁ ꯍꯨꯏ ꯃꯌꯥꯝꯁꯤꯅ ꯃꯤ ꯂꯥꯛꯄ꯭ꯔꯥ ꯗꯨꯀꯥꯟꯗ
ꯂꯥꯛꯇꯦ꯫
ꯂꯥꯛꯑꯣ ꯍꯥꯏꯔꯣ ꯑꯩꯅ ꯂꯥꯛꯑꯣ ꯍꯥꯏꯔꯣ꯫
ꯍꯥꯏꯔꯣ
ꯎꯝ
ꯃꯤ ꯀꯅꯥꯁꯨ ꯂꯛꯇꯦ ꯀꯔꯤ ꯇꯧꯁꯤꯔ
ꯑꯩꯕꯨ ꯅꯨꯡꯁꯤꯕ꯭ꯔꯣ
ꯍꯥ
ꯑꯩꯕꯨ ꯅꯨꯡꯁꯤ
ꯑꯣ ꯀꯅꯥ ꯑꯣꯏꯔꯖꯠꯂꯥ ꯁꯤꯁꯦ
ꯑꯁꯤꯗꯁꯨ ꯅꯦꯠꯋꯥꯛ ꯐꯠꯇꯕ꯭ꯔꯥ ꯈꯪꯗꯦꯅꯦ
ꯄꯨꯡ ꯀꯌꯥꯗ ꯌꯨꯝꯍꯜꯂꯅꯤ
ꯄꯨꯡ ꯃꯔꯤ ꯃꯉꯥꯗ ꯍꯟꯒꯅꯤ
ꯁꯟ ꯁꯟꯅꯤꯗꯤ ꯑꯣ ꯃꯀꯪꯗꯤ ꯍꯟꯈꯔ꯭ꯕꯣ
ꯍꯟꯈ꯭ꯔꯦ ꯃꯣꯏ ꯑꯍꯨꯝ ꯍꯟꯈ꯭ꯔꯦ
ꯍꯥꯏ ꯀꯔꯤꯒꯤ ꯂꯥꯛꯄꯅꯣ
ꯁꯨꯝ ꯀꯛꯅꯤꯡꯉꯥꯏ ꯂꯥꯛꯄꯅꯦ
ꯃꯥꯁꯝꯗ ꯀꯩꯅꯣ ꯅꯞꯄꯗꯣ
ꯑꯩꯅꯀꯣ ꯃꯀꯪꯒꯤ ꯁꯝꯗꯣ
ꯑꯣ
ꯁꯥꯏꯛ ꯑꯃꯅ ꯐꯖꯕ ꯁꯛꯏ ꯑꯃꯅ ꯀꯣ ꯐꯖꯗꯕ ꯀꯛꯄꯗꯣ ꯌꯥꯗꯕ ꯑꯩ ꯑꯗꯨꯒꯀꯣ ꯍꯧꯖꯤꯛ ꯂꯨ ꯆꯝꯒ ꯂꯨꯏꯈꯜꯒꯤ ꯖꯪꯀꯟ ꯇꯝ ꯂꯩꯕꯀꯣ
ꯎꯝ
ꯆꯥꯕ ꯌꯥꯝ ꯁꯥꯕ ꯍꯧꯖꯤꯛꯇꯤ ꯄꯨꯛꯇꯣ ꯅꯥꯔꯦ
ꯎꯝ
ꯅꯥꯔꯒ ꯇꯨꯝꯔꯒ ꯂꯩꯔꯦ
ꯃꯀꯪꯒꯤ ꯁꯝꯗꯣ
ꯎꯝ
ꯀꯩꯗꯧꯔꯦ ꯍꯥꯏꯕꯅꯣ
ꯁꯥꯏꯛꯇꯣ ꯑꯁꯤ ꯁꯥꯏꯛꯇꯣ ꯑꯩꯅ ꯗꯥꯏꯔꯦꯛ ꯀꯥꯛꯄꯗꯣ
ꯎꯝ
ꯃꯥꯅ ꯀꯔꯤꯔꯥ ꯐꯦꯠ ꯍꯩꯕ꯭ꯔꯥ
ꯎꯝ
ꯖꯦꯔꯣ ꯈꯔꯛ ꯍꯣꯏ ꯅꯪ ꯇꯧꯕꯒꯨꯝꯃꯀꯣ ꯇꯧꯕ ꯑꯗꯣ ꯑꯩꯈꯣꯏꯒꯤ ꯗꯨꯀꯥꯟꯗꯤ ꯃꯝꯕꯒꯤꯀꯣ
ꯎꯝ
ꯎꯗꯕꯀꯣ ꯁꯥꯏꯠ ꯑꯃꯗꯗꯤ
ꯎꯝ
ꯎꯗꯕꯒꯤ
ꯁꯛꯏ ꯑꯃꯗꯣ ꯐꯖꯅ ꯀꯥꯛꯄꯤꯗ꯭ꯔꯤꯕ ꯃꯥꯅ ꯌꯥꯔꯦ ꯌꯥꯔꯦ ꯌꯥꯔꯦ ꯍꯥꯏꯕꯒꯤꯀꯣ ꯑꯩꯅ ꯑꯗꯨꯝ
ꯍꯝ
ꯍꯥꯞꯈ꯭ꯔꯦ
ꯍ ꯑꯍ ꯀꯛ ꯀꯛꯅꯤꯡꯗ꯭ꯔꯦ ꯍꯥꯏꯕ ꯁꯥꯏ ꯑꯃ
ꯎꯝ ꯐꯖꯔꯦ ꯌꯥꯔꯦ ꯍꯥꯏꯌꯦ
ꯑꯍ
ꯁꯤꯗꯒꯤ ꯍꯦꯟꯅ ꯀꯛꯂꯗꯤ ꯂꯣꯏꯅ ꯀꯛꯊꯠꯂꯅꯤ ꯍꯥꯏꯕ ꯃꯥꯅ ꯀꯣ
ꯎꯝ
ꯑꯗꯨꯒꯤ
ꯂꯣꯏꯔꯒ ꯃꯁꯝꯗꯣ ꯏꯔꯨꯊꯣꯛꯔꯒ ꯆꯠꯈ꯭ꯔꯦ
ꯑꯣꯀꯦ ꯅꯪꯗꯤ
ꯑꯩꯗꯤ ꯍꯧꯖꯤꯛꯀꯣ
ꯎꯝ
ꯑꯩꯒꯤ ꯢꯁꯇꯣꯃꯛꯀꯣ ꯅꯥꯕ
ꯎꯝ ꯉꯔꯥꯡꯁꯨ ꯁꯥꯟꯅꯕ ꯆꯠꯇꯦ
ꯑ ꯑꯄꯤꯗꯣ ꯅꯈꯣꯏꯗꯣ ꯅꯣꯅꯦ ꯆꯈ꯭ꯔꯕ ꯑꯗꯨꯒ ꯑꯃꯨꯛꯀ ꯀꯣ ꯑꯄꯤ ꯃꯥꯏꯂꯨꯁꯨ ꯂꯥꯛ ꯇꯕ ꯃꯈꯩ ꯂꯩꯌꯦꯕ ꯑꯗꯨꯒꯤꯀꯣ ꯏꯊꯟꯇ ꯏꯊꯟꯇ ꯁꯥꯟꯅꯕꯗꯤ ꯉꯝꯗꯦꯕ
ꯎꯝ ꯅꯣꯏ ꯅꯁꯥꯏꯕꯨꯡ ꯈꯣꯢꯗꯤ
ꯍꯣꯏ ꯃꯣꯏꯗꯣ ꯏꯚꯤꯅꯤꯡ ꯉꯁꯤꯁꯦ ꯕꯣꯜ ꯁꯥꯟꯅꯒꯅꯤ ꯍꯥꯏꯕ ꯏꯚꯤꯅꯤꯡꯗꯀꯣ ꯑꯣ ꯁꯤ ꯗꯤꯋꯥꯏꯂꯣꯡꯒꯤ ꯇꯥꯞ ꯀ꯭ꯔꯥꯎꯗꯣꯀꯣ ꯃꯣꯏ ꯁꯥꯟꯅꯅꯤꯡꯉꯥꯏ ꯆꯠꯀꯦ ꯍꯥꯏꯕ ꯑꯗꯨꯒꯤ ꯑꯩ ꯆꯠꯅꯤꯡꯗ꯭ꯔꯦ ꯍꯥꯏꯕꯅꯦ
ꯍꯣꯏ ꯁꯥꯟꯅꯕ ꯍꯥꯏꯕ꯭ꯔꯥ ꯚꯣꯠꯄꯣ
ꯎꯝ ꯃꯥꯗꯣ ꯇꯃꯦꯡꯂꯣꯡꯗꯗꯤ ꯍꯥꯏꯌꯦꯅꯦ
ꯀꯅꯥꯅꯣ ꯃꯥꯗꯣ ꯍꯥ ꯁꯇꯥꯏꯂꯨꯡ ꯃꯣꯢꯒ ꯁꯅꯩꯌꯦ ꯅꯍꯥꯟ ꯑꯩꯈꯣꯏ
ꯑꯣ ꯁꯗꯥꯏ ꯂꯨꯡꯕꯨꯗꯤ ꯈꯪꯗꯦ ꯑꯁꯤꯗꯀꯣ ꯀꯣꯁꯄꯦꯜ ꯌꯨ ꯆꯣꯀꯔꯗꯣ ꯀꯣ ꯃꯥꯅꯀꯣ ꯁꯤ ꯕꯖꯥꯔ ꯑꯦꯔꯤꯌꯥꯒꯤ ꯀꯦꯞꯇꯦꯟ ꯑꯣꯏꯕ ꯃꯥ ꯈꯛꯇꯅ ꯒꯣꯜ ꯆꯟꯕ ꯀꯣ
ꯀꯔꯤ ꯄꯣꯖꯤꯁꯟꯗ
ꯑꯝ ꯈꯪꯗꯦ ꯑꯗꯨꯗꯤ ꯉꯝꯗꯤ ꯉꯝꯗꯦ ꯍꯥꯏꯕꯀꯣ ꯃꯥꯒꯤ ꯎꯝ ꯇꯤꯝꯗꯣ
ꯑꯝ
ꯍꯥꯏꯕ ꯈꯣꯏꯁꯨ ꯂꯩꯌꯦ ꯑꯗꯨꯁꯨ ꯍꯩꯇꯕ ꯈꯣꯏꯁꯨ ꯂꯩꯕ ꯕꯖꯥꯔ ꯑꯦꯔꯤꯌꯥꯒꯤꯗꯤꯅꯥ ꯀꯣ ꯌꯨꯠꯇꯣ ꯍꯩ ꯍꯩꯕ ꯂꯩꯕ ꯍꯩꯇꯕꯁꯨ ꯂꯩꯕ ꯑꯗꯨꯒꯤꯀꯣ ꯉꯝꯗꯤ ꯉꯝꯗꯦ ꯑꯗꯨ ꯊꯥꯔꯠꯇ꯭ꯔꯥ ꯐꯣꯔꯠꯇ꯭ꯔꯥ ꯑꯗꯨ ꯐꯥꯏꯚ ꯀꯨꯝꯕ ꯀꯥ ꯑꯥ ꯃꯣꯏꯒꯤꯗꯣ ꯄꯥꯏꯕꯒꯨꯝꯕꯗ ꯁꯥꯟꯅꯕꯅꯦ
ꯃꯥ ꯏꯝꯐꯥꯜ ꯑꯃꯨꯛ ꯂꯥꯛꯔꯗꯤ ꯑꯩꯈꯣꯏꯒ ꯁꯥꯟꯅꯅꯤꯉꯥꯏ ꯑꯩ ꯀꯧꯒꯦ
ꯎꯝ ꯃꯥ ꯁꯥꯟꯅꯥꯔꯣꯏ ꯃꯥꯗꯤꯀꯣ ꯍꯧꯖꯤꯛꯇꯤ ꯐꯨꯠꯕꯣꯜꯁꯦ ꯇꯣꯛꯈ꯭ꯔꯦꯕꯀꯣ
ꯅꯠꯇꯦ ꯁꯨꯝ ꯂꯨꯖ꯭ꯔ ꯄꯦꯠ ꯁꯅꯥꯒꯦ ꯇꯧꯕꯅꯦ
ꯎꯝ ꯈꯪꯗꯦ
ꯁꯅꯥꯅꯤꯡꯉꯥꯏꯗꯣ ꯃꯥꯅ ꯍꯦꯟꯅ ꯕꯦꯠꯃꯤꯟꯇꯟꯗ ꯐꯣꯀꯁ ꯑꯣꯏꯕꯀꯣ ꯑꯗꯨꯒꯤ ꯐꯨꯠꯕꯣꯜꯁꯦ ꯀꯌꯥꯝ ꯁꯥꯟꯅꯗꯔꯦ ꯍꯧꯖꯤꯛꯀꯥꯟꯗꯤ ꯎꯝ
ꯑꯩꯈꯣꯏꯁꯨ ꯍꯧꯖꯤꯛ ꯁꯥꯟꯅꯕ ꯆꯠꯀꯅꯤ
ꯍꯣꯏ
ꯎꯨꯡ ꯐꯣꯔ ꯇꯨ ꯐꯥꯏꯚ ꯒ‌ꯦꯝ ꯚꯤꯂꯦꯖꯇ ꯑꯗꯨ ꯉꯥꯛꯇꯪ ꯂꯩꯔꯗꯤ ꯆꯠꯂꯅꯤ
ꯉꯝꯒꯗ꯭ꯔꯥꯅꯦ
ꯎꯝ ꯉꯝꯗ꯭ꯔꯥꯁꯨ ꯇꯞ ꯃꯃꯜ ꯍꯣꯡꯉꯦ ꯑꯗꯨꯗꯤ ꯐꯣꯔ ꯍꯟꯗ꯭ꯔꯦꯠ ꯈꯛꯇꯅ‌ꯦ
ꯑꯣ ꯑꯗꯨꯃꯥꯏꯅ ꯇꯧꯕ꯭ꯔꯥ
ꯁꯤꯗꯗꯤ ꯋꯥꯟ ꯊꯥꯎꯖꯟ ꯇꯨ ꯍꯟꯗ꯭ꯔꯦꯠ ꯍ ꯍ ꯍ
ꯒꯦꯝꯒꯤ ꯚꯤꯂꯦꯖ ꯑꯣꯏꯕꯒꯤꯅꯦ ꯃꯣꯏꯒꯤꯗꯣ ꯒꯦꯝ ꯕꯤꯂꯦꯁꯇꯥ ꯀꫭ ꯑꯩꯈꯣꯏ ꯑꯩꯈꯣꯏꯒꯤ ꯑꯟꯇꯤꯒꯤ ꯌꯨꯝꯁꯨ ꯂꯩꯕꯅꯦ ꯑꯣ ꯁꯤ ꯁꯤꯐꯥꯏꯒꯤ ꯌꯨꯝꯗꯣ
ꯎꯝ
ꯁꯤꯐꯥꯏ ꯗꯣꯛꯇꯔꯒꯤ ꯌꯨꯝꯗꯣ ꯂꯩꯕꯅꯦ ꯒꯦꯝ ꯕꯤ꯭ꯂꯦꯁꯀꯤ ꯀꯣ
ꯎꯝ
ꯃꯣꯏꯒꯤ ꯌꯨꯝꯃꯅꯥꯛꯇ ꯆꯔꯆ ꯑꯃ ꯂꯩꯕꯅꯦ
ꯈꯪꯉꯦ ꯈꯪꯉꯦ
ꯃꯣꯏ
ꯃꯊꯛ ꯃꯊꯛꯂꯥ ꯃꯈꯥꯔꯥ
ꯈꯪꯗꯦ ꯃꯊꯛꯔꯥ ꯃꯈꯥꯔꯥ ꯇꯞ ꯒ꯭ꯔꯥꯎꯟꯗꯣ ꯌꯥꯝ ꯂꯥꯞꯇꯦ ꯃꯣꯏꯒꯤꯗꯣ
ꯎꯝ
ꯑꯗꯨꯒ
ꯎꯝ
ꯁꯨꯝ ꯂꯝꯕꯤꯗꯣ ꯁꯨꯃꯥꯏ ꯊꯣꯛꯂꯒ ꯋꯥꯏ ꯋꯥꯏꯒꯤ ꯂꯝꯕꯤ ꯂꯩꯕꯗꯣ ꯈꯪꯕ꯭ꯔꯣ
ꯎꯝ ꯎꯝ ꯎꯝ
ꯑꯥ ꯁꯨꯝ ꯑꯁꯨꯝ ꯊꯣꯛꯅꯤꯡꯉꯥꯏ ꯑꯁꯤ ꯀ꯭ꯔꯤꯔꯥ ꯍꯨꯡ ꯈꯪꯗ꯭ꯔꯦ
ꯔꯥꯏꯠꯔꯥ ꯂꯦꯐꯇꯔꯥ
ꯑꯥꯏ ꯊꯤꯡ ꯏꯠꯁ ꯂꯦꯞꯐ
ꯎꯝ ꯖꯨꯨꯔꯣꯝꯗꯒꯤ ꯆꯪꯂꯒ
ꯍꯣꯏ ꯍꯣꯏ ꯖꯨꯔꯣꯝꯗꯒꯤ ꯎꯝ ꯑꯩꯈꯣꯏꯁꯨ ꯖꯨꯔꯣꯝꯗꯒꯤꯀꯣ
ꯎꯝ
ꯇꯔꯨꯡ ꯇꯔꯨꯡꯒꯤ ꯁꯥꯏꯠꯇꯒꯤꯀꯣ ꯁꯨꯃꯥꯏꯅ ꯆꯠꯄꯗꯣ ꯁ꯭ꯋꯥꯏꯗ ꯑꯥ ꯆꯠꯂꯒ ꯂꯦꯐ ꯀꯣ ꯂꯦꯐ ꯁꯥꯏꯠꯇꯀꯣ
ꯎꯝ
ꯂꯩꯕꯅꯦ
ꯐꯔꯦ ꯑꯗꯨꯗꯤ ꯑꯩ ꯑꯃꯨꯛ ꯇꯧꯔꯛꯀꯦꯀꯣ
ꯀꯗꯥꯥꯏ ꯆꯠꯇ ꯀꯦ
ꯕꯣꯜ ꯁꯥꯟꯅꯕ ꯑꯃꯨꯛ ꯇꯧꯔꯛꯀꯦ ꯉꯥꯏꯈꯣ
ꯍꯣꯏ ꯍꯣꯏ